ꯍꯜꯂꯣ ꯇꯥꯔꯦ ꯇꯥꯔꯦ
ꯍꯟꯗꯛꯀꯤ ꯊꯥꯕꯜ ꯀꯃꯥꯏꯅ ꯇꯧꯁꯤ ꯍꯥꯏꯅꯣ ꯌꯥꯎꯁꯪꯒꯤ
ꯑꯁ ꯑꯗꯨꯅꯤꯅꯦ ꯑꯩꯁꯨ ꯅꯣꯏꯒꯤ ꯂꯩꯀꯥꯏꯗꯅꯦ ꯅꯪꯉꯣꯟꯗ ꯐꯣꯟ ꯇꯧꯔꯛꯀꯦꯅ ꯈꯜꯂꯝꯃꯤꯅꯦ
ꯀꯩ ꯍꯥꯏꯅꯒꯦ ꯅꯣꯏ ꯂꯩꯀꯥꯏꯒꯤ ꯑꯣꯏꯅ
ꯑꯁ ꯑꯩꯈ ꯈꯛꯇꯪ ꯑꯩꯈꯣꯏ ꯂꯩꯀꯥꯏ ꯈꯛꯇꯪ ꯉꯅ ꯇꯧꯕ ꯍꯥꯏꯗꯕ ꯄꯩꯁꯥꯗꯣ ꯌꯥꯝꯗꯕꯅꯤꯅ ꯍꯥꯟꯅꯒꯤ ꯐꯟꯁꯨ ꯂꯩꯍꯧꯕ ꯅꯠꯇꯕꯅꯤꯅ ꯅꯣꯏ ꯍꯥꯏꯗꯤ ꯄꯨꯜꯂꯒ ꯐꯖꯅ ꯆꯣꯡꯕ ꯐꯠꯇ꯭ꯔꯣ ꯄꯩꯁꯥꯁꯨ ꯌꯥꯝꯗꯤ ꯊꯤꯅꯁꯨ ꯑꯃꯨꯛ ꯆꯣꯡꯉꯅꯤ
ꯑꯧ ꯊꯥꯕꯜꯒꯤ ꯄꯩꯁꯥꯁꯨ ꯍꯧꯖꯤꯛꯇꯤ ꯌꯥꯝꯅꯔꯕꯅꯤꯅꯕꯀꯣ ꯄꯨꯟꯁꯤꯜꯂꯒ ꯑꯗꯨꯃꯥꯏꯅ ꯆꯣꯡꯁꯤ ꯄꯤꯔꯛꯑꯅ ꯑꯩꯈꯣꯏꯁꯨ ꯉꯥꯡꯅꯔꯝꯃꯤꯅꯦ ꯑꯗꯨ ꯅꯣꯏꯗ ꯍꯥꯟꯅ ꯄꯥꯎ ꯐꯥꯎꯔꯣ ꯑꯩꯅꯗ ꯍꯥꯏꯔ ꯐꯥꯎꯔꯛꯏꯅꯦ ꯀꯃꯥꯏꯅ ꯇꯧꯁꯤꯒꯦꯅ ꯅꯣꯏ ꯂꯩꯀꯥꯏ ꯐꯟꯗꯤ ꯀꯌꯥꯃꯨꯛ ꯂꯩꯒꯦ
ꯑꯁ ꯌꯥꯝ ꯌꯥꯝꯗꯦꯗ ꯀꯥꯏꯗꯣꯏꯅꯣ ꯌꯥꯝꯕ ꯍꯥꯏꯗꯤ ꯄꯩꯁꯥ ꯌꯥꯝ ꯆꯪꯕꯅꯤꯅꯀꯣ ꯑꯗꯨ ꯁꯥꯕꯤ ꯌꯥꯝꯗ꯭ꯔꯗꯤ ꯐꯖꯕꯁꯨ ꯑꯣꯏꯗꯦ ꯗꯦ ꯍꯥꯏꯅꯤ ꯁꯥ
ꯑꯩꯈꯣꯏ ꯈꯛꯇꯪ ꯆꯣꯡꯕ ꯍꯥꯏꯁꯦ ꯊꯪ ꯇꯥꯛꯑꯕ ꯑꯗꯨꯅ ꯂꯩꯁꯥꯕꯤ ꯌꯥꯝꯕ꯭ꯔꯁꯨ ꯐꯖꯩꯗ ꯅꯪ ꯎꯕꯗ
ꯎ ꯋꯥꯅꯤ ꯅꯣꯏ ꯗꯣꯅꯦꯁꯟ ꯀꯌꯥ ꯑꯃ ꯑꯃ ꯄꯩꯁꯥ ꯈꯥꯏꯕꯗꯤ ꯆꯠꯂꯣꯏꯗ꯭ꯔꯣ
ꯆꯠꯀꯗꯣꯏꯅꯦ ꯑꯗꯨꯁꯨꯅ ꯀꯌꯥꯝ ꯍꯥꯏꯅꯗꯦꯕ ꯑꯩꯈꯣꯏ ꯂꯩꯀꯥ ꯂꯩꯁꯥꯕꯤ ꯑꯃ ꯂꯤꯡꯁꯦꯜ ꯃꯥꯟꯅꯗꯕꯅꯦ ꯑꯩꯁꯨ ꯋꯥꯡꯕꯗꯁꯨ ꯂꯣꯏꯔꯝꯃꯦꯅ ꯀꯣꯏꯆꯦꯟ ꯀꯣꯏꯆꯦꯟ ꯆꯦꯟꯕꯗ ꯑꯃꯗ ꯑꯃꯨꯛ ꯀꯣꯜ ꯇꯧꯔꯝꯗ ꯑꯃꯨꯛ ꯇꯧ ꯑꯩ ꯉꯥꯏꯍꯥꯛ ꯑꯩ ꯊꯣꯛꯂꯛꯀꯦ ꯑꯗꯨ ꯇꯧꯒꯦ ꯇꯧꯔꯅ ꯑꯩꯈꯣꯏ ꯁꯥꯟꯅꯁꯦ ꯍꯥꯏꯔꯒ ꯑꯗꯨ ꯃꯥꯟꯅꯕꯗꯤ ꯍꯥꯏꯐꯦꯠ ꯍꯥꯏꯅꯕꯅꯦ ꯅꯣꯏꯒ ꯅꯣꯏ ꯂꯩꯀꯥꯏꯒ ꯄꯨꯜꯂꯒ ꯁꯨꯃꯥꯏꯅ ꯄꯩꯁꯥ ꯈꯔ ꯈꯔ ꯊꯥꯡꯗꯣꯛꯅꯔ ꯑꯗꯨꯃꯥꯏꯅ ꯆꯣꯡꯉꯁꯦꯅ ꯍꯥꯏꯅꯕꯅꯦꯕ ꯑꯗꯨꯅ ꯂꯩꯀꯥꯏ ꯃꯤꯗꯤ ꯑꯗꯨꯝ ꯍꯥꯏꯩꯗꯤ ꯄꯨꯟꯕꯗꯣ ꯌꯥꯕ ꯅꯠꯇ꯭ꯔꯣ
ꯏꯏꯌꯦ ꯃꯣꯏ ꯍꯥꯏ ꯑꯩꯁꯦ ꯀꯩꯅꯣ ꯇꯧꯁꯦ ꯄꯩꯁꯥꯗꯣ ꯍꯥꯏꯗꯤ ꯑ ꯅꯣꯏꯁꯨ ꯅꯣꯏꯒꯤ ꯂꯩꯀꯥꯏꯒꯤ ꯄꯨꯊꯣꯛꯐꯝ ꯊꯣꯛꯄ ꯄꯨꯊꯣꯛꯍꯜꯂꯦꯗꯅ ꯑꯗꯨꯃꯥꯏꯅ ꯇꯧꯔꯒ ꯑꯩꯈꯣꯏꯒꯤꯁꯨ ꯑꯩꯈꯣꯏꯒꯤ ꯑ ꯈꯥꯏꯒꯠꯀꯗꯕ ꯄꯩꯁꯥ ꯄꯥꯏꯕꯁꯤꯡ ꯂꯩꯀꯥꯏ ꯂꯩꯀꯥꯏꯒꯤ ꯂꯩꯅꯔꯤꯁꯤꯡꯁꯦ ꯈꯨꯟꯒꯤ ꯁꯨꯝꯕꯗꯒꯤ ꯄꯩꯁꯥꯁꯦ ꯍꯧꯣꯀꯠꯂꯒ ꯑꯩꯈꯣꯏꯁꯨ ꯍꯥꯟꯅ ꯂꯩꯔꯤꯁꯤꯒ ꯀꯩꯀꯥ ꯑꯇꯥꯕꯗꯣ ꯌꯦꯡꯉꯁꯤ ꯄꯩꯁꯥꯗꯣ ꯀꯌꯥꯝ ꯂꯩꯔꯤꯅꯣ ꯑꯗꯣ ꯅꯣꯏꯒꯤꯁꯨ ꯅꯣꯏꯒꯤ ꯑꯥ ꯄꯨꯊꯣꯛꯆꯔꯛꯑꯅꯤ ꯑꯗꯨꯒ ꯄꯨꯟꯅ ꯆꯣꯡꯃꯤꯟꯅꯅꯕ ꯑꯣꯏꯅ ꯇꯧꯁꯦ ꯂꯩꯀꯥꯏꯗꯣ ꯂꯩꯁꯥꯕꯤꯁꯨ ꯌꯥꯝꯗꯕꯅꯤꯅ ꯍꯈꯣꯏ ꯈꯤꯇꯪ ꯇꯣꯉꯥꯟꯅ ꯆꯣꯡꯕꯗ ꯀꯩꯁꯨ ꯐꯖꯔꯣꯏꯗꯅ ꯊꯥꯕꯜꯗꯣ ꯍꯧꯖꯤꯛꯀꯤ ꯃꯇꯝꯗ ꯄꯩꯁꯥꯁꯨ ꯃꯌꯥꯝ ꯆꯪꯉꯦ ꯑꯗꯨꯅ ꯑꯩꯈꯣꯏ ꯈꯛꯇꯪ ꯄꯨꯊꯣꯛꯄꯗꯨꯁꯨ ꯋꯥꯏꯗꯅ ꯑꯗꯨꯒꯤ ꯑꯩꯈꯣꯏꯔꯣꯝꯒꯤꯕꯨꯗꯤ ꯑꯗꯨꯝ ꯄꯨꯟꯁꯦ ꯍꯥꯏꯕꯒꯤ ꯐꯤꯕꯝꯗ ꯂꯩ
ꯄꯨꯟꯁꯦ ꯑꯗꯨꯗꯤ ꯑꯩꯈꯣꯏꯒꯤ ꯂꯩꯔꯤꯕ ꯑꯍꯟꯁꯤꯡꯗꯨꯗꯁꯨ ꯑꯩ ꯄꯥꯎ ꯑꯗꯨꯝ ꯍꯥꯏꯗꯤ ꯍꯥꯏꯗꯤ ꯍꯥꯏꯔꯕꯅꯤ ꯑꯗꯨꯝ ꯌꯥꯔꯛꯀꯅꯤꯕ ꯑꯗꯨꯕꯨꯗꯤ ꯌꯥꯔꯕꯒꯨꯝꯕꯅꯦꯕ ꯍꯥꯏ ꯇꯔꯦ ꯑꯗꯨ ꯄꯩꯁꯥꯗꯣ ꯈꯔ ꯁꯤꯒꯤ ꯗꯣꯅꯦꯁꯟꯗ ꯆꯠꯂꯒ ꯄꯩꯁꯥꯗ ꯇꯥꯔꯒ ꯍꯥꯏꯗꯤ ꯄꯩꯁꯥꯗꯨ ꯅꯣꯏ ꯂꯩꯀꯥꯏꯗꯕꯨ ꯆꯣꯡꯉꯁꯨ ꯑꯩꯈꯣꯏꯠ ꯂꯩꯀꯥꯏꯗꯕꯨ ꯆꯣꯡꯉꯁꯨ ꯑꯗꯨꯗꯤ ꯌꯥꯏꯗꯅ
ꯌꯥꯏ ꯌꯥꯏ ꯂꯩꯀꯥꯏꯒꯤꯗꯤ ꯑꯗꯨꯝ ꯐꯖꯗꯧꯕ ꯑꯝꯇ ꯍꯥꯏꯗꯤ ꯃꯌꯥꯝ ꯄꯨꯟꯒꯗꯕ ꯃꯐꯝ ꯑꯃ ꯍꯥꯏꯕꯗꯤ ꯂꯩꯗꯅ ꯊꯥꯕꯜ ꯂꯩꯁꯤꯗꯤ ꯃꯌꯥꯝ ꯄꯨꯟꯕꯁꯤꯅꯁꯨ ꯅꯨꯡꯉꯥꯏꯔꯤꯅꯦꯕ ꯑꯗꯨꯝ ꯒꯥꯔꯤ ꯈꯥꯐꯝ ꯈꯣꯠꯐꯝ ꯃꯐꯝ ꯆꯥꯕ ꯅꯨꯡꯉꯥꯏꯕ ꯑꯃ ꯊꯤꯔꯒꯀꯣ ꯑꯗꯨꯃꯥꯏꯅ ꯇꯧꯔꯒ ꯑꯗꯨꯝ ꯆꯣꯡꯁꯤ ꯑꯗꯣ ꯅꯣꯏꯔꯀꯥꯏꯒ ꯑꯩꯈꯣꯏꯒ ꯑꯝꯇꯪꯗꯤ ꯄꯨꯟꯊꯣꯛꯁꯤ ꯑꯗꯣ ꯀꯃꯥꯏꯅ ꯇꯧꯁꯤꯒꯦ
ꯄꯨꯟꯁꯦ ꯄꯨꯟꯁꯦ ꯑꯗꯨꯗꯣ ꯍꯥꯏꯗꯤ ꯑꯩꯈꯣꯏꯁꯦ ꯗꯣꯅꯦꯁꯟ ꯌꯥꯝ ꯆꯠꯂꯨꯈꯤꯒꯦ ꯗꯣꯅꯦꯁꯟ ꯆꯠꯂꯨꯔꯀꯥꯟꯗ ꯌꯥꯎꯁꯪ ꯑꯍꯥꯟꯕꯒꯤ ꯅꯨꯃꯤꯠꯁꯦ ꯗꯣꯅꯦꯁꯟ ꯆꯠꯂꯨꯒꯦ ꯑꯗꯨꯒꯤ ꯅꯨꯃꯤꯠꯇꯨꯕꯨꯗꯤ ꯄꯨꯜ ꯌꯥꯔꯔꯣꯏ ꯅꯤꯅꯤ ꯁꯨꯕ ꯅꯨꯃꯤꯠꯇꯨ ꯑꯣꯏꯅ ꯄꯨꯜꯂꯁꯦ ꯑꯗꯨꯒ ꯑꯔꯣꯏꯕꯗ ꯆꯣꯡꯕ꯭ꯔꯥ ꯁꯨꯃꯥꯏꯅ ꯇꯧꯔꯁꯦ
ꯑꯗꯣ ꯅꯣꯏ ꯀꯩꯗꯧ ꯀꯥꯟꯗ ꯀꯃꯥꯏꯅ ꯆꯠꯀꯦꯗꯤ ꯈꯜꯂꯤꯒꯦ
ꯀꯃꯥꯏꯅ ꯆꯠꯀꯦ ꯍꯥꯏꯁꯦ ꯒꯥꯔꯤ ꯅꯦꯛꯇꯣꯏꯅꯤ ꯀꯅꯣ ꯅꯦꯛꯑꯒ ꯑꯩꯈꯣꯏ ꯂꯩꯁꯥꯕꯤꯁꯤ ꯆꯠꯇꯣꯏꯅꯦ ꯑꯗꯣ ꯅꯣꯏꯁꯨ ꯆꯠꯇꯣꯏ ꯇꯥꯔꯗꯤꯃꯤꯠ ꯍꯥꯏꯗꯤ ꯅꯨꯃꯤꯠ ꯃꯥꯟꯗꯕꯗ ꯑꯣꯏꯅ ꯆꯠꯁꯦ ꯍꯥꯏꯇꯥꯔꯦ ꯐꯪꯖꯅꯔꯗꯤ ꯑꯩꯉꯛ ꯄꯩꯁꯥꯗꯣ ꯌꯥꯝ ꯇꯥꯗꯕꯁꯨ ꯌꯥꯏꯗꯅ
ꯇꯥꯔꯨꯗ꯭ꯔꯤꯅꯦ ꯑꯗꯨꯒꯤꯗꯤ ꯍꯪꯉꯛꯏꯁꯦ ꯅꯣꯏꯅ ꯀꯔꯝ ꯀꯥꯟꯗ
ꯃꯣꯏꯗꯤ ꯌꯥꯎꯁꯪ ꯑꯍꯧꯕꯅꯣꯝꯗ ꯆꯠꯀꯦꯅ ꯀꯃꯥꯏꯅ ꯍꯥꯏꯅꯔꯤꯛꯏꯅꯦ
ꯑ ꯉꯜꯂꯤꯉꯩꯗ ꯆꯠꯍꯧꯕꯗꯁꯨ ꯐꯅꯤ ꯍꯥꯏꯗꯤ ꯑꯃ ꯂꯝ ꯂꯝꯒꯤ ꯂꯣꯏ ꯂꯥꯛꯁꯤꯟꯕꯅꯤꯅꯕꯀꯣ ꯑꯗꯨ ꯄꯩꯁꯥꯗꯨ ꯄꯤꯍꯂꯐ ꯈꯪꯉꯔꯣꯏꯕ ꯐꯔꯦ ꯑꯗꯨꯗꯤ ꯅꯣꯏꯗꯣ ꯑꯗꯨꯒꯤ ꯅꯨꯃꯤꯠꯇꯣ ꯆꯠꯊꯣꯛꯑꯣ ꯑꯩꯈꯣꯏꯅ ꯅꯣꯏ ꯆꯠꯂꯨꯕꯒꯤ ꯅꯨꯃꯤꯠ ꯅꯤꯅꯤꯃꯨꯛ ꯀꯥꯟꯅꯔꯒ ꯑꯗꯨꯃꯥꯏꯅ ꯆꯠꯂꯒꯦ ꯑꯗꯣ ꯄꯨꯟꯕꯁꯦ ꯅꯪꯅꯁꯨ ꯍꯥꯏꯐꯦꯠꯇ ꯋꯥꯔꯤ ꯁꯥꯔꯣꯅꯦ ꯅꯣꯏ ꯂꯩꯀꯥꯏ ꯂꯩꯁꯥꯕꯤꯖꯤꯡꯗꯣ
ꯑꯗꯨꯗꯅꯦ ꯅꯨꯃꯤꯠ ꯅꯤꯅꯤ ꯂꯩꯔꯀꯥꯟ ꯆꯠꯀꯦ ꯍꯥꯏꯔꯕꯅꯤꯅ ꯌꯥꯎꯁꯪꯒꯤ ꯅꯨꯃꯤꯠ ꯅꯤꯅꯤ ꯆꯟꯕ ꯅꯨꯃꯤꯠꯁꯦ ꯑꯁꯤꯗ ꯄꯨꯟꯊꯣꯛꯑꯁꯦ ꯑꯗꯨꯗꯤ ꯍꯥꯏꯗꯤ ꯄꯩꯁꯥ ꯕꯦꯟ ꯅꯨꯡ ꯍꯥꯟꯅ ꯃꯥꯡꯖꯧꯅꯅ ꯍꯥꯏꯗ ꯌꯥꯎꯔ ꯐꯤꯖꯪ ꯅꯨꯡꯖꯪ ꯍꯥꯏꯗꯤ ꯃꯌꯥꯝ ꯃꯣꯏꯁꯨ ꯀꯩꯅꯣ ꯂꯥꯛꯑꯝꯒꯅꯦꯕ ꯍꯧꯖꯤꯛ ꯊꯥꯕꯜꯒꯤ ꯌꯥꯎꯁꯪ ꯃꯇꯝꯅꯤꯅ
ꯑꯗꯨꯃꯥꯏꯅ ꯇꯧꯔꯁꯦ ꯑꯗꯨꯗꯤ ꯑꯗꯨꯗꯨꯒ ꯑꯁ ꯅꯣꯏꯗꯤ ꯐꯅ ꯍꯥꯏꯌꯦꯅ ꯈꯔ ꯂꯩꯔꯝꯒꯅꯤꯅꯦ ꯃꯃꯥꯡ ꯆꯍꯤꯒꯤꯁꯨ ꯑꯩꯈꯣꯏꯗꯤ ꯐꯟꯁꯨ ꯑꯃꯠꯇ ꯂꯩꯍꯧꯗꯕꯤꯅꯤꯅꯦ ꯇꯧꯔꯤꯁꯦ ꯒ꯭ꯌꯥꯟꯒ ꯇꯥꯗꯦ ꯇꯧꯔꯤꯁꯦ
ꯑꯣ ꯑꯩꯈꯣꯏꯒꯤꯕꯨꯗꯤ ꯃꯃꯥꯡ ꯆꯣꯡꯍꯧꯗꯕꯒꯤ ꯄꯩꯁꯥꯕꯨꯗꯤ ꯑꯗꯨꯝ ꯈꯔ ꯂꯩꯌꯦꯕ ꯑꯗꯣ ꯀꯩꯅꯣ ꯇꯧꯋꯦ ꯅꯣꯏ ꯃ꯭ꯌꯨꯖꯤꯛꯀꯨꯝꯕ ꯑꯗꯨꯝ ꯀꯩꯅꯣ ꯇꯧꯕꯗꯣ ꯊꯥꯕꯜ ꯀꯌꯥ ꯆꯣꯡꯅꯕ ꯑꯗꯒꯤ ꯐꯤꯖꯪ ꯀꯌꯥ ꯈꯪꯅꯕ ꯃꯐꯝꯗꯤ ꯂꯩꯕ꯭ꯔꯣ
ꯃꯃꯥꯡꯗ ꯑꯩꯈꯣꯏꯅ ꯆꯣꯡꯈꯤꯕꯩꯗꯤ ꯂꯩ ꯑꯗꯨꯗꯣ ꯅꯨꯡꯗꯤ ꯅꯨꯡꯉꯥꯏꯕꯅꯦ ꯍꯥꯏꯗꯤ ꯄꯩꯁꯥꯗꯨ ꯉꯥꯡꯅꯕ ꯅꯨꯡꯉꯥꯏꯕꯗꯨ ꯑꯣꯏꯕ ꯑꯗꯨꯝ ꯌꯦꯡꯉꯒ ꯁꯥꯕꯤꯈꯤꯕ ꯃꯃꯥꯡꯒꯤ ꯑꯩꯈꯣꯏꯅ ꯊꯥꯕꯜ ꯆꯣꯡꯈꯤꯕꯗꯣ ꯑꯗꯨꯒꯤ ꯑꯗꯨꯒꯤꯗꯤ ꯂꯩ ꯑꯗꯨꯒ ꯑꯇꯣꯞꯄꯈꯩꯗꯤ ꯈꯪꯅꯕ ꯂꯩꯇꯦ
ꯑꯗꯣ ꯑꯗꯨꯝ ꯐꯖꯈꯤꯕ꯭ꯔꯥ ꯃꯣꯏ ꯑꯗꯨꯝ ꯄꯨꯟꯅ ꯄꯨꯟꯅ ꯆꯠꯂꯦ ꯍꯥꯏꯕ꯭ꯔꯥ ꯀꯃꯥꯏꯅ ꯇꯧꯒꯦ
ꯄꯨꯟꯕ ꯍꯥꯏꯁꯦ ꯐꯤꯖꯪꯒ ꯋꯥꯒꯗꯤ ꯄꯨꯜꯂꯦꯕ
ꯑꯥ
ꯑꯗꯨꯒ ꯀꯥꯔꯄꯦꯠꯇꯤ ꯄꯨꯟꯅ ꯀꯥꯔꯄꯦꯠꯇꯤ ꯑꯩꯈꯣꯏꯅ ꯇꯣꯡꯉꯥꯟꯅ ꯑꯃꯨꯛ ꯋꯥꯏꯈꯤꯕꯅꯦꯕ ꯐꯤꯖꯪꯒ ꯋꯥ ꯈꯛꯇꯪ ꯄꯨꯟꯕ ꯑꯣꯏꯕ ꯑꯗꯨ ꯅꯣꯏꯒꯤ ꯂꯝꯄꯥꯛꯇ ꯆꯣꯡ ꯇꯥꯔꯒꯗꯤ ꯑꯃꯨꯛ ꯀꯥꯔꯄꯦꯠ ꯊꯥꯗ꯭ꯔꯁꯨ ꯌꯥꯏꯅꯦ ꯑꯩꯈꯣꯏ ꯂꯩꯀꯥꯏꯒꯤꯅ ꯑꯃꯨꯛ ꯇꯪ ꯑꯃꯨꯛ ꯒ꯭ꯔꯥꯎꯟꯗꯨꯁꯨ ꯑꯃꯨꯛ ꯄꯤꯛ ꯁꯜꯂꯦ ꯑꯗꯨꯗꯒꯤ ꯀꯥꯔꯄꯦꯠ ꯊꯥꯗꯗꯤ ꯐꯖꯗꯕꯩ ꯊꯥꯒꯤꯈꯤꯕꯅꯦꯕ ꯅꯣꯡꯁꯨ ꯈꯔ ꯆꯨꯈꯤꯕ
ꯑꯣ ꯑꯩꯈꯣꯏ ꯂꯩꯀꯥꯏꯒꯤꯅ ꯑꯃꯨꯛ ꯀꯥꯔꯄꯦꯠ ꯊꯥꯗ꯭ꯔꯒꯁꯨ ꯌꯥꯏ ꯑꯗꯨ ꯃꯩꯒ ꯐꯤꯖꯪꯒꯗꯤ ꯈꯔ ꯐꯖꯍꯜꯂꯁꯦ ꯑꯗꯨ ꯅꯣꯏ ꯈꯪꯅꯕꯅꯤꯅꯕꯀꯣ ꯑꯗꯨ ꯋꯥꯔꯤ ꯁꯥꯔꯣ ꯐꯖ ꯐꯖꯅ ꯑꯗꯨꯒ ꯃꯩꯒ ꯐꯤꯖꯪꯒꯗꯨꯗꯤ ꯑꯩꯈꯣꯏ ꯈꯤꯇꯪ ꯐꯖꯕ ꯄꯥꯝꯃꯦꯅ ꯈꯔ ꯍꯥꯏꯕꯤꯔꯣꯅꯦ
ꯑꯗꯨꯗꯤ ꯋꯥ ꯈꯔ ꯌꯥꯝ ꯌꯥꯝꯍꯜꯂꯒ ꯃꯩꯗꯣ ꯌꯥꯔꯤꯉꯩꯗ ꯌꯥꯝ ꯉꯥꯅꯕ ꯁꯤꯟ
ꯃꯤ ꯌꯥꯝꯕꯅꯗꯤ ꯐꯩꯗꯅ ꯊꯥꯔꯒ ꯌꯦꯉꯒ ꯊꯣꯛꯅꯔꯛꯇꯧꯔꯤꯕꯅꯤꯅ ꯑꯗ ꯂꯩꯀꯥꯏ ꯑꯩꯈꯣꯏ ꯂꯩꯀꯥꯏꯗꯁꯨ ꯅꯣꯡꯕ ꯑꯣꯏꯔꯒꯗꯤ ꯀꯥꯔꯄꯦꯠꯇꯨꯃꯗꯤ ꯑꯗꯨꯝ ꯌꯥꯎꯗ꯭ꯔꯁꯨ ꯌꯥꯔꯅꯦꯕ ꯑ ꯐꯤꯖꯪꯗꯣ ꯈꯤꯇꯪ ꯍꯟꯕ ꯐꯖꯕꯗꯨꯃ ꯄꯥꯝꯃꯦ ꯑꯗꯣ ꯃ꯭ꯌꯨꯖꯤꯛꯀꯤꯗꯨꯃꯗꯤ ꯀꯃꯥꯏꯅ ꯇꯧꯕ
ꯃ꯭ꯌꯨꯖꯤꯛꯀꯤꯗꯣ ꯑꯩꯈꯣꯏ ꯍꯥꯟꯅꯒꯤꯗꯣ ꯍꯥꯟꯅ ꯇꯧꯖ ꯍꯥꯏꯔꯥ ꯅꯠꯇ꯭ꯔꯒꯅ ꯂꯣꯏ ꯈꯪꯅꯕ ꯂꯩꯕ꯭ꯔꯥ
ꯍꯣꯏ ꯈꯪꯅꯕꯗꯤ ꯃꯃꯥꯡꯁꯨ ꯆꯣꯡꯗꯕꯅꯤꯅ ꯂꯩꯇꯦꯕꯀꯣ ꯑꯗꯨꯗꯣ ꯅꯣꯏ ꯈꯪꯅꯕꯗꯣ ꯆꯣꯡꯈꯤꯕꯗꯣ ꯑꯗꯨꯝ ꯅꯨꯡꯉꯥꯏꯕ꯭ꯔꯥ ꯀꯃꯥꯏꯅ ꯇꯧꯒꯦ
ꯎꯝ ꯌꯥꯝ ꯅꯨꯡꯉꯥꯏꯕꯁꯨ ꯑꯣꯏꯗꯦ ꯅꯨꯡꯉꯥꯏꯇꯕꯁꯨ ꯑꯣꯏꯗꯦ ꯃꯌꯥꯏ ꯑꯣꯏꯔꯞꯅꯦꯕꯥ ꯄꯩꯁꯥ ꯈꯛꯇꯪ ꯑ ꯃꯤꯒ ꯌꯦꯡꯅꯕꯗ ꯈꯔꯗꯤ ꯇꯥꯈꯤꯕꯅꯦ ꯑꯗꯨꯝ ꯑꯗꯨꯁꯨ ꯃꯥꯅꯦ ꯃ꯭ꯌꯨꯖꯤꯛ ꯅꯨꯡꯉꯥꯏꯕꯗꯨꯗꯤ ꯄꯩꯁꯥ ꯃꯌꯥꯝꯗꯤ ꯍꯥꯏꯔꯛꯀꯅꯤ ꯑꯗꯨꯗꯣ ꯄꯩꯁꯥꯒꯤ ꯃꯑꯣꯡ ꯌꯦꯡꯉꯒ ꯑꯩꯈꯣꯏꯗꯨꯅ ꯀꯌꯥ ꯍꯥꯏꯔꯛꯄꯅꯣ ꯃꯤꯒꯤꯗꯤ ꯍꯥꯏꯐꯦꯠ ꯑꯅꯤ ꯊꯣꯛꯅꯗꯤ ꯍꯪꯉꯁꯦꯕ ꯑꯃꯇꯪ ꯍꯪꯕꯗꯨꯗꯤ ꯅꯨꯡꯉꯥꯏꯇꯦꯗꯅ
ꯌꯥꯏ ꯌꯥꯏ ꯑꯅꯤ ꯊꯣꯛꯅ ꯍꯪꯉ ꯄꯩꯁꯥꯗꯨꯅ ꯀꯩꯒꯨꯝꯕ ꯍꯥꯏꯗꯤ ꯂꯦꯝ ꯄꯥꯒꯗꯕ ꯀꯣꯟꯅꯒꯗꯕ ꯑꯣꯏꯔꯒꯗꯤꯀꯣ ꯈꯔ ꯍꯥꯞꯆꯤꯜꯂꯒ ꯃꯌꯨꯖꯤꯛꯇꯨꯁꯨ ꯈꯔ ꯅꯨꯡꯉꯥꯏꯕ ꯑꯗꯨ ꯇꯧꯕꯅ ꯐꯩꯗꯅ
ꯑꯩꯈꯣꯏꯒꯤ ꯊꯕꯛ ꯆꯤꯟꯕꯤ ꯁꯥꯈꯤꯕꯁꯤꯅ ꯀꯣꯛꯄꯨ ꯉꯥꯎꯖꯩ
ꯑꯗꯨꯕꯨꯗꯤ ꯊꯕꯛ ꯆꯤꯟꯅꯗꯅ ꯇꯧꯔꯤꯅꯤ ꯑꯩꯈꯣꯏꯒꯤꯅ ꯑꯁꯨꯝ ꯑꯉꯥꯡ ꯉꯥꯛꯇꯁꯨ ꯑꯣꯏꯕꯗꯣ ꯑꯗꯨꯅ ꯍꯧꯖꯤꯛ ꯊꯕꯛꯇꯣ ꯀꯟꯅ ꯆꯤꯟꯅꯗ꯭ꯔꯤꯕ ꯑꯣꯏꯕ ꯅꯣꯏꯒꯤꯅ ꯑꯍꯟ ꯉꯥꯛꯇ ꯑꯣꯏꯈꯤꯕꯒꯤꯅꯤ ꯑꯗꯨꯕꯨꯗꯤ
ꯊꯕꯛꯄꯨꯗꯤ ꯆꯤꯜꯂꯤꯅꯤ ꯑꯗꯨꯗ ꯀꯨꯝꯍꯩ ꯍꯔꯥꯎꯦ ꯆꯍꯤ ꯑꯃꯗ ꯑꯃꯨꯛꯇꯪ ꯊꯣꯛꯄ ꯑꯣꯏꯕꯅꯤꯅ ꯑꯗꯨꯒꯤ ꯈꯟꯕꯩ ꯋꯥꯅꯤꯗ ꯅꯨꯡꯇꯤꯒꯤ ꯊꯣꯛꯄ ꯅꯠꯇꯦ ꯂꯥꯛꯏꯉꯩꯁꯤꯗ ꯐꯖꯅ ꯆꯣꯡꯅ ꯈꯣꯠꯇꯅ ꯇꯧꯕꯒꯤ ꯑꯗꯨꯒꯤ ꯈꯜꯂꯒ ꯇꯧꯅꯩ ꯉꯥꯛꯇꯅꯦꯕ ꯑꯗꯨ ꯅꯣꯏ ꯊꯧꯔꯤꯁꯨ ꯊꯛꯀꯦ ꯈꯜꯂꯤ ꯅꯠꯇ꯭ꯔꯗꯤ ꯄꯩꯁꯥꯗꯣ ꯌꯥꯝ ꯇꯥꯔꯣꯏꯕ ꯊꯠꯂꯣꯏꯗ꯭ꯔꯥ
ꯇꯧꯔꯤꯁꯦ ꯊꯠꯀꯅꯤ ꯑꯩꯈꯣꯏꯒꯤꯁꯦ ꯀꯩꯅꯣ ꯇꯧꯋꯦ ꯑꯩꯈꯣꯏꯗꯤ ꯑꯉꯥꯡꯗꯣ ꯌꯥꯝꯕꯅꯤꯅꯅꯦ ꯂꯩꯁꯥꯕꯤ ꯃꯆꯥꯗꯣ ꯇꯪꯈꯥꯏ ꯑꯃꯅ ꯊꯧꯔꯤ ꯇꯠꯍꯧꯂꯣ ꯑꯗꯨꯒ ꯇꯪꯈꯥꯏ ꯑꯃꯅ ꯑꯩꯈꯣꯏ ꯒꯥꯔꯤ ꯇꯧꯔꯒ ꯁꯨꯝ ꯄꯩꯁꯥ ꯍꯥꯏꯕ ꯆꯠꯁꯦꯅ ꯍꯥꯏꯅꯩꯌꯦꯕ ꯑꯩꯈꯣꯏꯒꯤꯗꯤ ꯃꯤꯗꯣ ꯌꯥꯝꯕꯅꯤꯅ ꯀꯩꯁꯨ ꯀꯥꯏꯔꯣꯏꯅ ꯑꯗꯨꯒꯤꯗꯤ ꯅꯣꯏ ꯀꯩ ꯇꯧꯉꯩꯆꯠ ꯆꯠꯇꯣꯏꯅꯣ ꯅꯣꯏ ꯆꯠꯄ ꯅꯨꯃꯤꯠ ꯅꯨꯃꯤꯠ ꯅꯤꯅꯤꯃꯨꯛ ꯀꯥꯟꯅꯔꯒ ꯑꯈꯣꯏ ꯆꯠ ꯀꯦꯅ ꯍꯥꯏꯁꯦ
ꯑꯁ ꯏꯁꯄꯣꯔꯠ ꯅꯨꯡꯕꯨꯗꯤ ꯇꯧꯗꯣꯏꯅꯦꯕ ꯇꯧꯔꯒꯖꯨ ꯃꯑꯣꯡꯗ ꯌꯦꯡꯉꯒ ꯏꯁꯄꯣꯔꯠꯁ ꯑꯃꯨꯛ ꯏꯁꯄꯣꯔꯠ ꯑꯅꯤ ꯊꯣꯛꯑꯒ ꯅꯨꯡꯊꯤꯜꯗꯅ ꯊꯧꯔꯤ ꯊꯠꯄ꯭ꯔꯥ ꯃꯥꯏꯅ ꯇꯧꯔꯅꯤ
ꯌꯥꯏ ꯌꯥꯏ ꯑꯗꯨꯁꯨ ꯑꯩꯈꯣꯏꯁꯨ ꯇꯧꯗꯣꯏꯅꯤ ꯏꯁꯄꯣꯔꯠ ꯑꯗꯣ ꯀꯩꯅꯣ ꯇꯧꯋꯦ ꯊꯥꯕꯜꯒꯤ ꯊꯠꯄꯅꯤꯅ ꯍꯥꯏꯅꯔꯣꯏꯕ ꯕꯀꯣ ꯑꯗꯨꯝ ꯌꯥꯅꯤꯕ ꯊꯠꯄ ꯌꯥ ꯍꯥꯏꯅꯔꯣꯏꯗꯅ ꯊꯥꯕꯜꯒꯤ ꯂꯩꯩꯁꯥꯕꯤ ꯃꯌꯥꯝꯅ ꯇꯧꯕꯅꯤꯅ
ꯑꯗꯣ ꯑꯩꯈꯣꯏꯗꯤ ꯂꯩꯁꯥꯕꯤꯁꯤꯡꯅ ꯄꯩꯁꯥꯁꯨꯝ ꯈꯥꯏꯔꯅꯤ ꯂꯩꯀꯥꯏꯗꯒꯤꯁꯨ ꯈꯔ ꯈꯥꯏꯗ ꯌꯥꯔꯣꯏ ꯈꯨꯟꯒꯤ ꯈꯔ ꯄꯩꯁꯥ ꯄꯥꯏꯕꯁꯤꯡꯁꯦ ꯁꯤꯁꯤꯅ ꯑꯗꯨꯁꯨ ꯈꯔ ꯈꯥꯏꯗ꯭ꯔꯒꯗꯤ ꯄꯩꯁꯥꯗꯣ ꯌꯥꯝꯃꯔꯣꯏꯕ ꯑꯩꯈꯣꯏ ꯍꯥꯟꯅꯗꯤ ꯐꯟ ꯅꯨꯡ ꯂꯩꯔꯝꯃꯗꯤ ꯈꯔ ꯀꯣꯝ ꯖꯒꯗꯕ ꯑꯗꯩ ꯍꯥꯟꯅ ꯂꯩꯔꯝꯃꯤꯕ ꯂꯩꯁꯥꯕꯤꯁꯤꯡꯅꯁꯨ ꯐꯟꯗꯣ ꯊꯝꯃꯝꯃꯗꯤ ꯁꯤ ꯌꯧꯅ ꯋꯥꯖꯔꯣꯏꯗꯕ
ꯎꯝ ꯇꯁꯦꯡꯅ ꯇꯧꯋꯦ ꯅꯣꯏ ꯂꯩꯀꯥꯏ ꯀꯥꯏꯗꯤ ꯄꯩꯁꯥ ꯄꯥꯏꯕ ꯑꯗꯨꯝ ꯊꯕꯛ ꯇꯧꯕꯒ ꯌꯥꯝ ꯐꯖꯅ ꯂꯩꯕꯅꯤꯅ ꯑꯗꯨꯝ ꯄꯩꯁꯥ ꯑꯗꯨꯝ ꯇꯥꯅꯤꯗ ꯅꯣꯏ ꯑꯗꯨꯝ ꯐꯖꯅ ꯍꯥꯏꯕꯗ ꯂꯩꯀꯥꯏꯒꯤꯅꯤ ꯈꯔꯒ ꯂꯩꯁꯥꯕꯤꯉꯩꯒꯤ ꯄꯥꯡꯕꯤꯌꯨ ꯃꯃꯥꯡꯒꯤ ꯁꯨꯃꯥꯏꯅ ꯀꯩꯅꯣ ꯃꯌꯥꯝ ꯑꯝꯇ ꯂꯩꯍꯧꯗ꯭ꯔꯦꯅ ꯍꯥꯏꯔꯒ ꯑꯗꯨꯝ ꯍꯥꯏꯕ ꯌꯥꯅꯤꯗ ꯅꯣꯏꯒꯤꯗꯤ
ꯑꯗꯨꯕꯨꯗꯤ ꯌꯥꯔꯒꯅꯤꯗ ꯑꯗꯨꯗ ꯃꯣꯏꯅ ꯄꯤꯔꯛꯑꯒꯁꯨ ꯂꯩꯀꯥꯏꯖꯤꯗ ꯂꯩꯔꯤꯖꯦ ꯍꯥꯏꯗꯤ ꯃꯤ ꯌꯥꯝ ꯂꯩꯕ ꯅꯠꯇꯕꯅꯤꯅ ꯑꯗꯩ ꯑꯩꯈꯣꯏ ꯏꯁꯥ ꯏꯁꯥꯗꯒꯤ ꯑꯃ ꯄꯨꯊꯣꯛꯅꯔꯛꯇꯣꯏꯅꯤ ꯑꯩꯈꯣꯏ ꯏꯁꯥ ꯏꯁꯥꯒꯤꯗꯤ ꯂꯩꯁꯥꯕꯤꯁꯤꯡꯗꯨꯗꯤ ꯌꯨꯝꯗꯤ ꯈꯥꯏꯔꯔꯣꯏꯕ ꯑꯩꯈꯣꯏꯗꯗꯒꯤ ꯍꯦꯟꯅ ꯄꯨꯊꯣꯛꯑꯅꯤꯕ ꯖꯨ ꯑꯃꯨꯛ ꯒ꯭ꯌꯥꯟ ꯇꯥꯗꯦ ꯇꯧꯔꯤꯖꯦ ꯑꯗ ꯍꯟꯗꯛꯀꯤ ꯗꯣꯅꯦꯁꯟ ꯆꯠꯄꯁꯦ ꯂꯨꯄꯥ ꯀꯌꯥꯃꯨꯛ ꯇꯥꯅꯗꯣꯏꯅꯣ ꯑꯗꯨ ꯑꯗꯨꯝ ꯈꯪꯉꯅꯤ
ꯐꯔꯦꯅ ꯑꯗꯨ ꯗꯤ ꯅꯣꯏꯒꯤꯅ ꯅꯣꯏ ꯆꯦꯆꯦ ꯖꯤꯡꯗꯨ ꯄꯨꯟꯁꯤꯟꯅꯕ ꯇꯧꯔꯣ ꯑꯗꯨꯒ ꯅꯪꯅ ꯃꯇꯝ ꯑꯃ ꯍꯥꯏꯔꯛꯑꯣꯅꯦ ꯑꯩꯉꯣꯟꯗ ꯑꯗꯨꯒ ꯄꯨꯟꯅꯕ ꯇꯧꯔꯁꯦ ꯑ ꯑꯗꯨꯒ ꯑꯩ ꯅꯉꯣꯟꯗ ꯐꯖꯅ ꯑꯗꯨꯝ ꯄꯥꯎꯗꯣ ꯍꯥꯏꯔꯛꯑꯒꯦꯕꯀꯣ
ꯍꯣꯏ ꯍꯥꯏꯔꯛꯑꯣ ꯑꯗꯨꯗꯨꯒ ꯀꯩꯒꯨꯝꯕꯅ ꯃꯧ ꯆꯣꯡꯒꯦ ꯍꯥꯏꯇꯥꯔ ꯖꯨꯅꯦ ꯃꯧꯒꯤ ꯂꯥꯏꯟ ꯑꯃ ꯑꯈꯣꯏꯒꯤ ꯂꯩꯁꯥꯕꯤꯒꯤ ꯇꯣꯉꯥꯟ ꯇꯣꯉꯥꯟ ꯇꯧꯖꯦꯕ ꯇꯧꯔ ꯌꯥꯟꯁꯤꯟꯅꯔꯒ ꯑꯥ ꯌꯥꯟꯁꯤꯟꯅꯔꯒ ꯆꯣꯡꯕꯗꯨꯗꯤ ꯐꯖꯩꯗꯅ ꯃꯤꯅ ꯎꯕꯗꯁꯨ ꯑꯗꯣ ꯍꯥꯏꯗꯤ ꯈꯔ ꯈꯔ ꯈꯔ ꯉꯟꯅ ꯀꯦ ꯊꯣꯛꯅꯅꯕ ꯑꯣꯏꯅ ꯇꯧꯖꯦꯕ ꯍꯥꯏꯗꯤ ꯊꯥꯕꯜ ꯆꯣꯡꯕ ꯃꯇꯝꯁꯤꯁꯨ ꯑꯀꯛꯅꯕ ꯂꯩꯕꯅꯤꯅ ꯈꯔ ꯉꯟꯅ ꯆꯣꯡꯍꯧꯔꯒꯗꯤ ꯈꯔ ꯄꯦꯟꯅ ꯆꯣꯡꯍꯧꯋꯤꯗꯅ
ꯌꯥꯏꯌꯦ ꯌꯥꯏꯌꯦ ꯑꯗꯣ ꯑꯩ ꯀꯩꯅꯣ ꯇꯧꯔꯦ ꯊꯕꯛ ꯑꯃ ꯆꯠꯊꯣꯛꯇꯧꯔꯦ ꯑꯩ ꯍꯣꯔꯦꯟ ꯑꯃꯨꯛ ꯇꯧꯔꯛꯑꯒꯦꯀꯣ